ꯍꯜꯂꯣ ꯑꯧ
ꯑꯥꯎ ꯍꯥꯎ ꯀꯩꯗꯧꯔꯤꯒꯦ
ꯑꯩꯁꯦ ꯗꯨꯀꯥꯟ ꯇꯧꯔꯦ ꯇꯥꯏ ꯇꯥꯏ ꯇꯥꯕ꯭ꯔꯣ ꯇꯥꯕ꯭ꯔꯣ ꯆꯥꯛ ꯏꯁꯤꯡ ꯆꯥꯔ
ꯇꯥꯔꯦ ꯇꯥꯔ
ꯑꯣ ꯀꯩꯩ ꯏꯟꯖꯥꯡ ꯆꯥꯔꯕ ꯅꯦꯠꯋꯥꯛꯁꯦ ꯌꯥꯝ ꯅꯨꯡꯉꯥꯏꯇꯦꯅꯦ ꯇꯧꯔꯁ ꯅꯦꯠꯁꯦ ꯌꯥꯝ ꯅꯨꯡꯉꯥꯏꯇꯕ ꯀꯩ ꯏꯟꯖꯥꯡ ꯆꯥꯔꯒꯦ
ꯑꯣ ꯇꯥꯔꯦ ꯇꯥꯔꯦ ꯁꯣꯝ ꯇꯥꯕꯤꯔꯕ‌ꯣ ꯇꯥ ꯍꯜꯂꯣ